ꯇꯥꯏꯌꯦ ꯇꯥꯏꯌꯦ
ꯇꯥꯔꯕꯣ
ꯇꯥꯏꯌꯦ
ꯀꯩꯗꯧꯔꯝꯃꯤꯅꯣ?
ꯑꯩꯖꯤ ꯁꯨꯝ ꯍꯤꯞꯄꯝꯕꯅꯤꯅꯦ, ꯆꯥꯛ ꯇꯣꯛꯇ ꯉꯥꯏꯔꯤ꯫
ꯑꯣ! ꯆꯥꯔꯦ, ꯀꯩ ꯃꯊꯦꯜ ꯆꯥꯔꯕ꯫
ꯑꯩꯗꯤ ꯀꯩꯅꯣ ꯆꯥꯔꯦꯗ ꯆꯝꯐꯨꯠ ꯑꯝꯒ ꯇꯧꯔ ꯆꯥꯔꯦ꯫ ꯅꯣꯏꯗꯤ ꯀꯩ ꯆꯥꯔꯒꯦ? ꯆꯝꯐꯨꯠꯇꯨ ꯃꯥꯏꯔꯦꯟ ꯑꯃ ꯇꯧꯔꯒ ꯑꯗꯨꯝ ꯐꯨꯠꯂꯒ ꯆꯝꯅ ꯆꯥꯔꯦ ꯉꯁꯤꯗꯤ ꯌꯦꯔꯨꯝ ꯑꯃ ꯇꯧꯔꯒ
ꯑꯣ
ꯅꯣꯏ ꯀꯩ ꯊꯣꯡꯒꯦ
ꯑꯩꯈꯣꯏꯗꯤ ꯉꯥ ꯊꯣꯡꯉꯦ ꯉꯁꯤꯗꯤ꯫
ꯑꯣ ꯅꯪ ꯀꯥꯏ ꯂꯩꯒꯦ ꯌꯨꯝ ꯂꯩꯕ꯭ꯔꯣ ꯀꯥꯏ ꯂꯩꯒꯦ
ꯍꯣꯁꯇꯦꯜ ꯍꯣꯁꯇꯦꯜ ꯂꯩꯌꯦ
ꯑꯣ ꯑꯁ ꯑꯩꯁꯨ ꯅꯣꯡꯃ ꯀꯣꯏꯔꯛꯀꯦ ꯈꯟꯕꯅꯤꯅꯦ ꯅꯣꯏ ꯍꯣꯁꯇꯦꯜꯗꯨꯕꯨ ꯀꯃꯥꯏ ꯀꯃꯥꯏꯅ ꯇꯧꯔꯤꯒꯦ ꯀꯅꯥ ꯀꯅꯥ ꯂꯩꯃꯤꯟꯅꯩꯅꯣ ꯍꯣꯏ ꯍꯥꯟꯅꯗꯣ ꯑꯗꯨꯝ ꯂꯩꯃꯤꯟꯅꯔꯤꯕꯣ
ꯍꯥꯟꯅꯩ ꯀꯥꯡꯕꯨꯗꯣ ꯑꯗꯨꯝ ꯂꯩꯃꯤꯟꯅꯔꯤꯗ ꯀꯩꯅꯣ ꯈꯛꯇꯅꯤ ꯆꯠ ꯔꯣꯝ ꯃꯤꯁꯥꯡ ꯈꯛꯇꯅꯤ ꯆꯠꯈꯤꯕ
ꯑꯣ ꯑꯣ ꯑꯁ ꯑꯗꯨꯗꯤ ꯅꯣꯡꯃ ꯂꯥꯛꯑꯒ ꯄꯨꯟꯕ ꯌꯥꯏ ꯑꯩꯁꯨ ꯅꯍꯥꯟꯈꯩ ꯊꯕꯛ ꯈꯔ ꯆꯤꯜꯂꯨꯕ ꯑꯗꯨꯒꯤ ꯍꯥꯏꯗꯣꯔꯛꯄ ꯉꯝꯗ꯭ꯔꯕꯅꯤ
ꯑꯣ ꯅꯣꯏꯒꯤ ꯀꯩꯅꯣꯒꯤꯔ ꯕꯦꯠ ꯀꯤ
ꯑ ꯇꯤꯆꯤꯡ ꯄ꯭ꯔꯦꯛꯇꯤꯁ ꯇꯣ
ꯑꯣ
ꯉꯁꯥꯏ ꯂꯣꯏꯁꯤꯜꯂꯨꯔꯦ ꯑꯗꯨꯒ ꯉꯁꯤ ꯂꯣꯏꯔꯦ ꯍꯌꯦꯡꯗꯗꯩꯗꯤ ꯁꯪꯉꯅꯤ꯫ ꯑꯩꯖꯨ ꯂꯥꯛꯇꯧ ꯂꯩꯌꯦ ꯑꯦꯝ ꯌꯨꯗ ꯀꯠ ꯑꯥ
ꯑ ꯑꯗꯨꯗꯣ ꯅꯣꯏꯒꯤ ꯕꯦꯠꯀꯤꯗꯣ ꯀꯃꯥꯏ ꯀꯃꯥꯏꯅ ꯇꯧꯔ ꯆꯪꯉꯤꯅꯣ ꯑꯦꯝ ꯌꯨꯗꯨ ꯇꯧꯋꯤꯗꯣ ꯀꯃꯥꯏ ꯀꯃꯥꯏ ꯇꯧꯔꯤꯅꯣꯕ
ꯑꯣ ꯃꯃꯥꯡꯗ ꯁ꯭ꯋꯤ ꯇꯤ ꯊꯥꯕꯗꯣ
ꯑꯥ
ꯁꯤꯚ ꯇꯤ ꯀꯩꯅꯣꯅ ꯂꯧꯋꯤꯗꯅ ꯃꯣꯏꯒꯤ ꯑ ꯑꯦꯟ ꯇꯤ ꯑꯦꯅ ꯂꯧꯋꯤꯗꯅ
ꯑꯣ
ꯑꯗꯨꯗꯨ ꯊꯥꯔꯒ ꯆꯪꯕꯅꯦ ꯍꯥꯏꯗꯤ ꯃꯃꯥꯡꯗꯗꯤ ꯑꯦꯝ ꯌꯨꯇꯪꯒꯤ ꯌꯥꯔꯝꯃꯦꯕꯀꯣ
ꯑꯣ
ꯑꯦꯝ ꯌꯨꯇꯪ ꯇꯣꯉꯥꯟꯅ ꯃꯣꯏꯒꯤ ꯀ꯭ꯌꯨ ꯏ ꯇꯤ ꯇꯧꯔꯝꯕꯗꯣ ꯊꯥꯏꯅ ꯑꯦꯝ ꯌꯨ ꯏ ꯇꯤ ꯑꯅ ꯑꯗꯨ ꯍꯧꯖꯤꯛꯇꯤ ꯌꯥꯈꯤꯗ꯭ꯔꯦꯕ
ꯑꯣ
ꯁꯦꯟꯇ꯭ꯔꯦꯜꯒꯤꯗꯨꯗ ꯑꯗꯨꯝ ꯀꯝꯄ꯭ꯌꯨꯇꯔ ꯕꯦꯁ ꯑꯣꯏꯅ ꯇꯧꯕꯅꯦꯕ ꯑꯗꯨꯗꯒꯤ ꯍꯧꯖꯤꯛ ꯃꯣꯏ ꯀꯩꯅꯣ ꯇꯧꯕꯅꯦ ꯅꯪ ꯃꯤ ꯇꯝꯅꯤꯡꯕ ꯂꯩꯕ꯭ꯔꯣ ꯀꯩꯅꯣ ꯀꯃꯥꯏ ꯇꯧꯒꯦ꯫
ꯑꯥ ꯇꯝꯅꯤꯡꯕ ꯂꯩꯌꯦ ꯑꯗꯨꯏꯅꯦ
ꯑꯣ ꯑꯗꯨꯗꯤ ꯍꯟꯗꯛꯀꯤꯕꯨꯗꯤ ꯂꯣꯏꯈ꯭ꯔꯕꯅꯦꯕꯀꯣ
ꯑꯥ
ꯑꯗꯨ ꯂꯣꯏꯒꯤꯗ ꯉꯥꯏꯔꯤ ꯃꯊꯪꯒꯤꯗꯨꯗ ꯑꯗꯨꯝ ꯊꯥꯖꯤꯟꯕ ꯌꯥꯅꯤ
ꯑꯣ ꯑꯗꯨꯗꯣ ꯃꯥ ꯁꯦ ꯍꯥꯏꯗꯤ ꯀꯌꯥ ꯀꯌꯥꯃꯨꯛꯇ ꯀꯃꯥꯏꯅ ꯐꯪꯉꯗꯤ ꯌꯥꯒꯗꯒꯦꯕ
ꯑꯣ ꯀꯠ ꯑꯣꯞꯁꯦ ꯆꯍꯤ ꯆꯍꯤꯒꯤꯕꯨꯗꯤ ꯃꯈꯥ ꯄꯣꯟꯕꯅꯦꯕꯀꯣ ꯑꯗꯣ ꯑꯣ ꯕꯤ ꯁꯤ ꯑꯣꯏꯗꯣꯏꯔꯥ
ꯑꯥ ꯑꯣ ꯕꯤ ꯁꯤ ꯑꯣꯏꯗꯣꯢꯅꯤ
ꯑꯣ ꯕꯤ ꯁꯤ ꯑꯣꯏꯔꯒꯗꯤ ꯑꯗꯨꯝ ꯃꯣꯏꯒꯤ ꯔꯤꯖꯥꯔꯕꯦꯁꯟꯗꯣ ꯈꯔꯗꯤ ꯄꯤꯕꯅꯦꯕꯀꯣ ꯑꯗꯨꯒ ꯄꯦꯗꯥꯒꯣꯖꯤꯁꯦ ꯇꯣꯉꯥꯟꯅ ꯃꯈꯜ ꯃꯈꯜ ꯂꯩꯗꯅ ꯀꯩꯗ ꯑꯣꯏꯗꯣꯏꯔꯤꯖꯥꯠꯅꯣ ꯁꯣꯁꯦꯜ ꯁꯥꯏꯟꯁ ꯑꯣꯏꯖꯥꯠꯂꯣ
ꯑ ꯁꯣ ꯁꯣꯌꯦ ꯁꯟꯁ ꯁꯣꯦꯜ ꯁꯥꯏꯁ
ꯁꯣꯁꯦꯜ ꯁꯥꯏꯟꯁꯀꯤꯗꯤ ꯃꯤ ꯌꯥꯝ ꯂꯧꯕꯅꯤꯗ ꯍꯥꯏꯗꯤ ꯑꯇꯩ ꯄꯦꯗꯥꯒꯣꯖꯤ ꯁꯥꯏꯟꯁ ꯂꯩꯕ ꯃꯌꯥꯝꯗꯨꯗꯤ ꯁꯣꯁꯦꯜ ꯁꯥꯏꯟꯁꯅ ꯈꯔ ꯍꯦꯟꯒꯨꯝ ꯇꯧꯕꯅꯦꯕ ꯃꯤꯗꯣ ꯃꯉꯥꯃꯨꯛ ꯀꯩꯃꯨꯛ ꯍꯦꯟꯒꯨꯝ ꯇꯧꯕꯅꯦꯕ
ꯑꯣ
ꯑꯗꯨꯅ ꯊꯥꯖꯜꯍꯜꯂꯣ ꯃꯊꯪꯗꯣ ꯐꯖꯅ ꯑꯗꯨꯝ ꯈꯪꯅꯤ ꯍꯥꯏꯕꯗꯤ ꯑꯦꯠꯂꯤꯁ ꯍꯟꯗ꯭ꯔꯦꯠꯀꯤ ꯃꯊꯛ ꯑꯗꯨꯝ ꯁ꯭ꯀꯣꯔ ꯇꯧꯕ ꯉꯝꯕꯅꯦꯕꯀꯣ ꯑꯗꯨ ꯑꯗꯨ ꯇꯧ ꯉꯝꯕ ꯈꯩꯗꯤ ꯑꯗꯨꯝ ꯆꯥꯟꯁꯇꯣ ꯋꯥꯡꯉꯦ ꯑꯩꯁꯨ ꯀꯩꯁꯨ ꯋꯥꯡꯕ ꯅꯠꯇꯦꯕ ꯑꯩꯒꯤꯅ ꯑꯃꯨꯛ ꯑꯦꯁ ꯁꯤꯗ ꯈꯟꯕ ꯍꯥꯏꯇꯥꯔꯦ ꯑꯦꯁ ꯁꯤꯒꯤ ꯃꯣꯏ ꯔꯤꯖꯔꯕꯦꯁꯟ ꯃꯤ ꯑꯃꯇꯪ ꯄꯤꯌꯦ ꯑꯗꯨꯗ ꯃꯣꯏꯗ ꯃꯤꯗꯨ ꯂꯥꯛꯅꯗ꯭ꯔꯕꯖꯥꯠꯅꯤ ꯂꯥꯛꯄꯨꯗꯤ ꯂꯥꯛꯄ ꯃꯣꯏꯅ ꯑꯃꯨꯛ ꯑꯅꯤ ꯊꯣꯛꯅ ꯊꯥꯖꯤꯜꯂꯝꯃꯕ ꯍꯥꯏꯗꯤ ꯑꯅꯤ ꯊꯣꯛꯅ ꯊꯥꯖꯟꯕ ꯁꯨ ꯌꯥꯏꯑꯕ ꯃꯣꯏꯁꯦ ꯍꯥꯏꯗꯤ ꯑꯩꯁꯦ ꯁꯄꯣꯁ ꯁꯣꯁꯦꯜ ꯁꯥꯏꯟꯁꯅꯦꯅ ꯈꯜꯂꯨꯅꯤꯀꯣ ꯑꯗꯣ ꯀꯔꯤꯒꯨꯝꯕ ꯑꯩ ꯒ꯭ꯔꯦꯖꯨꯌꯦꯁꯟ ꯁꯦ ꯑꯇꯣꯞꯄ ꯁꯕꯖꯦꯛ ꯑꯩꯅ ꯂꯧꯔꯛꯈꯤꯕ ꯂꯩ ꯇꯥꯔꯒꯗꯤ ꯑꯗꯨꯗꯁꯨ ꯑꯗꯨꯝ ꯊꯥꯖꯤꯟꯕꯗꯤ ꯌꯥꯏꯕ ꯁꯄꯣꯁ
ꯑꯣ
ꯏꯪꯂꯤꯁ ꯇꯅꯤ ꯈꯪꯗꯦ ꯑꯗꯨꯃꯥꯏꯅ ꯊꯥꯖꯅꯕ ꯌꯥꯎꯈꯤꯕꯗꯒꯤ ꯏꯪꯂꯤꯁꯇ ꯆꯣꯡꯅꯈꯤꯕ ꯑꯗꯨꯗꯒꯤ ꯃꯣꯏꯒꯤ ꯂꯤꯁꯇꯨ ꯂꯥꯁꯇ ꯂꯥꯁꯀꯤ ꯃꯃꯥꯡ ꯑꯣꯏ ꯃꯥꯜꯂꯦ ꯑꯩꯅ ꯊꯣꯂꯛꯄꯗꯣ ꯑꯍꯨꯝꯔꯛ ꯁꯨꯕꯗ ꯑꯗꯨꯃꯥꯏꯅ ꯌꯥꯎꯔꯛꯄꯅꯦꯕ ꯑꯗꯨ ꯃꯥꯔꯛꯇꯣ ꯑꯗꯨꯝ ꯅꯥꯏꯟꯇꯤ ꯃꯌꯥ ꯇꯪꯅꯤꯗ ꯑꯗꯣ
ꯑꯣ
ꯍꯟꯗꯛꯇꯤ ꯈꯒꯗꯤ ꯋꯥꯡꯅꯔꯕ ꯃꯥꯜꯂꯦ ꯃꯥꯛꯁꯦ ꯍꯥꯏꯗꯤ ꯀꯣꯆꯤꯡ ꯅꯨꯡꯆꯤꯡ ꯑꯗꯒꯤ ꯀꯣꯏꯁꯟ ꯀꯩꯀꯥ ꯑꯗꯨꯝ ꯐꯖꯅ ꯑꯦꯅꯥꯂꯥꯏꯁ ꯇꯧꯕ ꯌꯥꯕꯒꯤ ꯃꯇꯝ ꯂꯩꯔꯕ ꯃꯥꯜꯂꯦꯕ
ꯑꯣ
ꯑꯗꯨꯅ ꯂꯥꯏꯔꯤꯛ ꯀꯩꯀꯥꯗꯣ ꯑꯗꯨꯝ ꯑꯣꯟꯂꯥꯏꯟꯗ ꯐꯪꯕꯅꯦ ꯑꯣꯟꯂꯥꯏꯟꯗꯒꯤ ꯑꯥ
ꯀꯃꯥꯏꯅ ꯀꯔꯝꯕ ꯀꯩꯅꯣ ꯄꯥꯒꯦꯕ
ꯑꯗꯨ ꯃꯣꯏꯒꯤ ꯁꯦꯂꯦꯕꯁ ꯊꯥꯗꯣꯛꯄꯅꯦꯕꯀꯣ ꯍꯥꯏꯗꯤ ꯃꯣꯏꯒꯤ ꯋꯦꯕꯁꯥꯏꯠꯇꯨꯗ ꯁꯦꯂꯦꯕꯁꯇꯨ ꯑꯃ ꯆꯥꯎꯔꯛꯄ ꯑꯃ ꯌꯦꯡꯊꯣꯛꯑꯅꯤ ꯑꯗꯨꯒ ꯁꯦꯂꯦꯕꯁꯀ ꯃꯔꯤ ꯂꯩꯅꯕ ꯍꯥꯏꯗꯤ ꯇꯤꯆꯤꯡ ꯑꯦꯞꯇꯤꯇ꯭ꯌꯨꯠꯅꯦꯕꯨ ꯈꯪꯗꯦ ꯑꯗꯒꯤ ꯑꯇꯣꯞꯄ ꯖꯦꯅꯔꯦꯜ ꯑꯣꯏꯕ ꯑꯗꯨꯒ ꯑꯈꯣꯏꯅ ꯕꯦꯁꯤꯛ ꯑꯣꯏꯅ ꯇꯝꯃꯛꯄ ꯁꯤꯛꯁ ꯇꯨ ꯑꯩꯠ ꯃꯣꯁꯂꯤ ꯑꯗꯒꯤ ꯑꯗꯨꯗ ꯌꯥꯎꯕ ꯑꯌꯥꯝꯕ ꯑꯗꯨꯝ ꯁꯥꯏꯟꯁꯀꯨꯝꯕ ꯁꯥꯏꯟꯁꯃꯛꯇꯤ ꯍꯪꯉꯔꯣꯏ ꯁꯣꯁꯦꯜ ꯁꯥꯏꯟꯁ ꯊꯥꯔꯗꯤ ꯑꯗꯨꯝ ꯑꯌꯥꯝꯕ ꯀꯕꯛ ꯀꯕꯛꯇꯤ ꯂꯣꯏ ꯌꯥꯎꯋꯤꯗ ꯑꯩꯅ ꯊꯥꯔꯛꯄꯗꯨꯗ ꯑꯩꯅ ꯅꯤꯡꯁꯤꯡꯕꯗ ꯍꯥꯏꯗꯤ ꯀꯣꯏꯁꯟ ꯃꯆꯥ ꯃꯆꯥ ꯑꯗꯨꯝ ꯌꯥꯎꯋꯦꯕ ꯁꯥꯏꯟꯁꯁꯨ ꯌꯥꯎꯔꯤ ꯃꯦꯠꯁꯁꯨ ꯈꯔ ꯈꯔ ꯑꯗꯨꯝ ꯌꯥꯎꯕꯅꯦ ꯃꯤꯛꯁ ꯇꯧꯔꯒ ꯑꯗꯨꯃꯥꯏꯅ ꯑꯣꯏꯕꯅꯦ ꯑꯗꯨꯗꯒꯤ ꯖꯦꯅꯦꯔꯦꯜ ꯑꯣꯏꯕ ꯀꯣꯏꯁꯟ ꯈꯔ ꯂꯩꯔꯅꯤ ꯍꯥꯏꯗꯤ ꯖꯤ ꯀꯦꯒꯨꯝꯕꯀꯣ ꯃꯇꯝ ꯃꯇꯝꯒꯤ ꯒꯤ ꯃꯣꯏ ꯌꯣꯒꯥꯒꯤ ꯃꯔꯤ ꯂꯩꯅꯕꯁꯨ ꯌꯥꯝ ꯍꯪꯒꯜꯂꯦ
ꯑꯣ
ꯑꯗꯨꯃꯥꯏꯅ ꯇꯧꯕꯅꯤ ꯑꯗꯨꯝ ꯌꯥꯅꯤ ꯑꯥ
ꯑꯩꯅ ꯑꯩꯖꯤꯕꯣ ꯑꯝꯇꯪ ꯌꯦꯡꯖꯤꯔꯅ ꯈꯟꯕꯅꯦꯕꯀꯣ꯫
ꯑꯥ
ꯃꯊꯪꯗꯤ ꯑꯝꯇꯪ ꯊꯥꯇꯥꯥꯔꯦ ꯑꯩꯖꯦ
ꯍꯣꯏ ꯊꯥꯖꯜꯂꯣ ꯅꯪ ꯊꯥꯔꯝꯗꯥꯏꯗ ꯑꯗꯨꯝ ꯑꯈꯣꯏꯁꯨ ꯃꯇꯦꯡ ꯄꯥꯡꯒꯦ ꯍꯥꯏꯗꯤ ꯍꯥꯏꯗꯤ ꯀꯣꯏꯁꯟ ꯀꯩꯀꯥꯗꯨꯣ ꯀꯃꯥꯏ ꯀꯃꯥꯏꯅ ꯇꯧꯒꯦ ꯈꯣꯠꯀꯦ ꯅꯠꯇ꯭ꯔꯒꯅ ꯀꯣꯏꯁꯟ ꯕꯦꯡꯀꯨꯝꯕ ꯑꯗꯨꯝ ꯅꯩꯅꯔꯁꯨꯀꯣ ꯅꯠꯇ꯭ꯔꯒ ꯑꯗꯨꯝ ꯑꯇꯣꯞꯄ ꯃꯣꯏꯒꯤ ꯁ꯭ꯋꯤꯇꯤꯒꯤ ꯑꯣꯏꯅ ꯇꯣꯉꯥꯟꯅ ꯀꯣꯏꯁꯟ ꯊꯣꯛꯄꯅꯦꯕ ꯍꯥꯏꯗꯤ ꯑꯟꯁꯔ ꯄ꯭ꯔꯣꯕ꯭ꯂꯦꯝ ꯁꯣꯜꯚꯤꯡ ꯀꯩꯀꯥ ꯈꯔ ꯌꯥꯎꯕ ꯀꯥꯡꯕꯨꯗꯣ
ꯑꯣ
ꯑꯗꯨꯅꯦ
ꯑꯗꯨꯝ ꯇꯗ ꯑꯗꯨꯒꯨꯝꯕꯗꯣ ꯑꯗꯨꯝ ꯇꯧꯕꯗ ꯌꯥꯒꯗ꯭ꯔꯕ
ꯌꯥꯅꯤꯍꯦ ꯑꯩꯗꯤ ꯁꯨꯡꯄꯥꯕꯨ ꯄꯥꯈꯤꯗ꯭ꯔꯦ ꯍꯥꯏꯗꯤ ꯑꯗꯨꯝ ꯗꯥꯎ ꯌꯦꯡ ꯩꯅ ꯕꯤꯠꯇ ꯆꯠꯂꯨꯔꯕꯅꯦꯕ ꯃꯐꯝꯗꯨ ꯁꯦꯟꯇꯔꯁꯨ ꯀꯛꯆꯤꯡꯗꯒ ꯄꯤꯁꯜꯂꯛꯑꯦ ꯑꯩꯁꯦ ꯊꯥꯔꯣꯏꯖꯤꯔꯅ ꯇꯧꯔꯝꯃꯒ, ꯏꯃꯥꯟꯅꯕ ꯑꯃ ꯅꯣꯏꯗ ꯂꯩꯕ ꯇꯣꯝꯄꯣꯛꯇꯣ ꯑꯗꯨ ꯃꯥꯒ ꯆꯠꯈꯤꯕꯅꯤꯅꯦ ꯃꯥꯅ ꯊꯤꯟꯕꯤꯗꯅ ꯀꯛꯆꯤꯡ ꯕꯥꯎ ꯇꯧꯔꯨꯗꯅ ꯑꯗꯨ ꯄꯥꯔꯗꯤ ꯈꯔꯕꯨ ꯄꯥꯔꯗꯤ ꯑꯗꯨꯝ ꯋꯥꯡꯅꯤ ꯈꯜꯂꯦ ꯑꯉꯥꯡ ꯇꯨꯏꯁꯟꯒ ꯇꯧꯔꯕ ꯑꯗꯨꯝ ꯏꯈꯠꯅ ꯈꯟꯕꯩ ꯃꯑꯣꯡꯅꯦꯕ
ꯑꯣ
ꯑꯗꯨꯃꯥꯏꯅ ꯕꯦꯁꯤꯛ ꯅꯣꯂꯦꯖꯇꯨꯅꯤ ꯑꯗꯨꯝ ꯑꯩ ꯌꯦꯡ ꯍꯣꯏ ꯍꯣꯏ ꯌꯦꯡꯁꯤꯜꯂꯨ ꯎ ꯑꯗꯣ ꯍꯧꯖꯤꯛꯇꯤ ꯀꯩꯀꯩ ꯀꯃꯥꯏꯅ ꯂꯩꯔꯤꯒꯦ ꯑꯗꯨꯗꯤ ꯑꯇꯣꯞꯄ ꯊꯕꯛ ꯑꯇꯣꯞꯄ ꯊꯕꯛꯀꯤ ꯑꯦꯛꯖꯥꯝ ꯊꯥꯔ ꯂꯩꯔꯤꯔꯥ
ꯑꯣ ꯑꯦꯛꯖꯥꯝ ꯈꯔ ꯁꯨꯝ ꯌꯦꯡꯉ ꯂꯩꯔꯤꯌꯦ ꯌꯦꯁ ꯌꯦꯁ ꯁꯤꯒꯨꯝꯕ ꯁꯦꯟꯇ꯭ꯔꯦꯜꯒꯤ ꯑꯣꯏꯕ ꯑꯗꯨꯃꯥꯏꯅ ꯈꯔ ꯊꯥꯔꯦ ꯑꯗꯩ ꯇꯨꯏꯁꯟꯁꯨ ꯇꯧꯔꯨꯕꯅꯦ
ꯑꯥ
ꯑꯗꯨ ꯇꯨꯏꯁꯟ ꯇꯧꯁꯜ ꯍꯧꯗꯨꯗ ꯃꯥꯡꯍꯜꯂꯔꯨꯒꯦ ꯁꯤꯗꯤ ꯑꯔꯥꯛꯞꯄ ꯊꯕꯛꯒꯦ ꯌꯦꯡꯉꯒꯦꯅ ꯌꯦꯡꯉꯕ ꯑꯩꯗꯣ
ꯍꯣꯏ ꯐꯩꯌꯦ ꯑꯩꯁꯨ ꯍꯧꯖꯤꯛ ꯂꯣꯏꯁꯜꯂꯝꯕꯅꯤꯅ ꯑꯩꯁꯨ ꯃꯊꯥ ꯁꯥꯔꯦꯕ ꯀꯩꯗꯧꯗꯣꯏꯅꯣ ꯈꯪꯗꯕꯩ ꯅꯣꯏꯗ ꯁꯤꯒꯨꯝꯕ ꯃꯇꯥꯡꯗꯗꯤ ꯑꯃꯨꯛ ꯍꯪꯉꯛꯀꯗꯣꯏꯅꯤ ꯑꯩꯈꯣꯏꯅ ꯑꯃꯨꯛ ꯍꯥꯏꯗꯤ ꯀꯣꯆꯤꯡꯒꯤ ꯀꯩꯒꯤꯅꯦꯕ ꯈꯪꯗ꯭ꯔꯒꯁꯨ ꯍꯥꯏꯗꯤ ꯔꯤꯖꯅꯤꯡꯒꯨꯝꯕꯗꯣ ꯑꯗꯨꯒ ꯑꯗꯨꯝ ꯇꯥꯟꯅꯕ ꯌꯥꯏꯗꯅ ꯑꯪꯀꯅꯤ ꯈꯪꯗꯦ ꯀꯩꯅꯤ ꯈꯪꯗꯦ ꯅꯣꯏ ꯍꯣꯁꯇꯦꯜ ꯂꯥꯛꯑꯒ ꯑꯗꯨꯃꯥꯏꯅ ꯇꯧꯁꯩ ꯑꯦ ꯑꯗꯨꯒ ꯀꯩꯅꯣꯝꯃꯨ ꯊꯣꯛꯄꯅꯦ ꯅꯪ ꯈꯪꯕ꯭ꯔꯣ ꯃꯥꯒꯤ ꯑꯦꯝ ꯌꯨꯒꯤꯗ ꯐ꯭ꯔꯤꯗ ꯀꯣꯆꯤꯡ ꯇꯧꯕꯒꯤ ꯑꯃ ꯂꯩꯕꯅꯦ
ꯑꯥ ꯈꯥꯏ ꯈꯪꯉꯤ ꯈꯪꯉꯤ ꯑ ꯑꯗꯨꯗꯣ ꯑꯩ ꯊꯥꯖꯤꯟꯒꯦꯅ ꯉꯁꯥꯏꯕꯨꯗꯤ ꯍꯥꯏꯐꯦꯠ ꯌꯦꯡꯉꯝꯕꯅꯦ ꯑꯗꯣ ꯍꯌꯦꯡꯒꯨꯝꯕ ꯊꯥꯖꯟꯗꯧ ꯃꯥꯜꯂꯦ
ꯊꯥꯖꯤꯜꯂꯣ ꯍꯥꯏꯗꯤ ꯃꯣꯏꯗꯨ ꯏꯁꯇꯥꯏꯄꯦꯟꯁꯨ ꯄꯤꯗꯅ
ꯑ
ꯑꯗꯨꯅ ꯀꯥꯟꯅꯩꯗꯅ ꯑꯗꯨꯝ ꯍꯥꯏ ꯑꯗꯩ ꯅꯣꯏ ꯑꯦꯝ ꯌꯨꯗꯁꯨ ꯂꯩꯔꯦ ꯑꯗꯣ ꯆꯠꯊꯣꯛ ꯆꯠꯁꯤꯟꯒꯤ ꯚꯔꯥ ꯍꯥꯏꯔꯦ ꯀꯩꯁꯨ ꯇꯤꯡꯒꯗꯕ ꯅꯠꯇꯕꯅꯤꯅ ꯑꯗꯨꯝ ꯊꯥ ꯊꯥꯗ ꯃꯣꯏ ꯃꯃꯤꯡꯒꯤ ꯑꯣꯏꯅꯗꯤ ꯃꯣꯏ ꯆꯦꯗ ꯇꯥꯕꯗꯣ ꯑꯗꯣ ꯊꯥꯒꯤ ꯑꯣꯏꯅꯗꯤ ꯄꯤꯅꯤ ꯍꯥꯏꯕꯅꯦꯕ ꯑꯗꯨꯕꯨ ꯊꯥ ꯊꯥ ꯃ ꯄꯤꯗ꯭ꯔꯒꯁꯨ ꯊꯥ ꯈꯔ ꯄꯨꯟꯁꯤꯜꯂꯒ ꯑꯗꯨꯝ ꯄꯤꯌꯦꯅ ꯍꯥꯏꯕꯅꯦꯕ ꯁꯣꯏꯗꯅꯕꯗꯤ
ꯎ ꯃꯣꯏꯗꯣ ꯁꯨꯃꯥꯏꯅ ꯇꯧꯕ ꯃꯥꯜꯂꯦ ꯑꯩ ꯀꯨꯝ ꯈꯟꯕꯗ ꯑꯩꯈꯣꯏ ꯁꯤꯗ ꯃꯣꯏ ꯇꯝꯕ ꯃꯌꯥꯝ ꯂꯩꯌꯦꯕꯀꯣ ꯑꯗꯣ ꯃꯣꯏꯅ ꯁꯨꯝ ꯍꯥꯏꯅꯕꯗ ꯑꯩꯈꯣꯏꯒꯤ ꯊꯥ ꯈꯨꯗꯤꯡꯒꯤ ꯂꯨꯄꯥ ꯂꯤꯁꯤꯡ ꯃꯔꯤ ꯃꯔꯤ ꯑꯗꯨꯃꯥꯏꯅ ꯍꯥꯏꯌꯦ ꯑꯗꯗꯨꯒ ꯑꯥ ꯑꯗꯨꯗꯨꯒ ꯑꯩꯈꯣꯏꯅ ꯃꯣꯏꯒꯤ ꯀꯩꯅꯣꯗꯨꯁꯨ ꯈꯔ ꯀꯥꯒꯗꯕ ꯑꯣꯏꯔ ꯃꯥꯜꯂꯦ ꯃꯣꯏꯒꯤ ꯁꯦꯟꯇ꯭ꯔꯔ ꯆ ꯇꯔꯦꯅꯦꯀꯣ ꯁꯦꯟꯇꯔ ꯍꯥꯏꯒꯗ꯭ꯔꯥ ꯀꯩ ꯍꯥꯏꯗꯣꯏꯅꯣ ꯑꯗꯣ ꯑꯥ ꯑ ꯑꯗꯨ ꯃꯣꯏꯒꯤꯗꯁꯨ ꯈꯔ ꯀꯥꯍꯧꯔꯒ ꯑꯩꯈꯣꯏ ꯑꯩꯈꯣꯏꯅꯁꯨ ꯈꯔ ꯑꯩꯈꯣꯏꯗꯁꯨ ꯈꯔ ꯐꯪꯕ ꯑꯗꯨꯃꯥꯏꯅ ꯑꯣꯏ
ꯎꯝ ꯍꯣꯏ ꯍꯣꯏ ꯑꯗꯨꯃꯥꯏꯅ ꯇꯧꯔꯒ ꯇꯧꯕꯅꯦ ꯑꯗꯨꯒ ꯑꯦꯁ ꯑꯦꯁ ꯁꯤꯒꯤ ꯕꯦꯡꯀꯤꯡꯒꯤꯁꯨ ꯊꯣꯛꯏꯗꯅ ꯑꯗꯩ ꯃꯣꯏꯗꯨ ꯃꯈꯜ ꯑꯅꯤ ꯊꯣꯛꯄꯅꯦꯕ ꯌꯨ ꯄꯤ ꯑꯦꯁ ꯁꯤꯒꯤꯗꯨꯃ ꯂꯩꯔꯦ ꯕꯦꯡꯀꯤ ꯕꯦꯡꯀꯤꯡꯒꯤꯗꯨꯃ ꯂꯩꯔꯦ ꯑꯗꯨꯗꯣ ꯕꯦꯡꯀꯤꯡꯒꯤꯗꯣ ꯑꯗꯨꯝ ꯅꯣꯏ ꯊꯥꯖꯟꯕ ꯀꯥꯟꯅꯅꯤ ꯈꯜꯂꯦꯕ
ꯑ ꯈꯥꯅꯅꯦ
ꯑꯗꯨꯅꯦ ꯑꯩꯁꯨ ꯊꯥꯖꯟꯗ꯭ꯔꯤꯌꯦ ꯊꯥꯖꯟꯗ꯭ꯣꯏꯅꯦ
ꯑ ꯊꯥꯖꯜꯂꯛꯑꯣ ꯀꯩꯅꯣ ꯑꯗꯨꯗꯤ ꯌꯦꯡꯉꯁꯦ ꯃꯣꯏꯒꯤꯗꯣ ꯀꯩꯅꯣ ꯑꯣꯏꯕꯅꯦꯕꯀꯣ ꯑꯣ ꯕꯤ ꯁꯤꯒ ꯑꯦꯁ ꯁꯤꯒ ꯈꯛ ꯊꯥꯖꯤꯟꯕ ꯌꯥꯕꯅꯦ ꯖꯦꯅꯔꯦꯜ ꯀꯥꯡꯕꯨ ꯊꯥꯖꯤꯟꯕ ꯌꯥꯗ
ꯍꯣꯏ ꯍꯣꯏ ꯌꯥꯗꯕꯅꯤ ꯑꯗꯒꯤ ꯅꯨꯄꯤꯒꯤ ꯀꯩꯅꯣꯁꯨ ꯌꯥꯝ ꯄꯤꯕꯅꯦ ꯃꯣꯏꯗꯣ ꯔꯤꯖꯔꯕꯦꯁꯟ ꯅꯨꯄꯤꯗꯨꯁꯨ ꯌꯥꯝ ꯄꯤꯕꯅꯦ ꯑꯗꯨ ꯃꯣꯏꯒꯤ ꯑꯣꯏꯅꯗꯤ ꯌꯥꯝ ꯀꯥꯟꯅꯕ ꯑꯗꯨꯒ ꯑꯦꯁ ꯁꯤꯒꯤ ꯑꯣꯏꯅꯒ ꯍꯦꯟꯅ ꯀꯥꯟꯅꯩ ꯔꯤꯖꯔꯕꯦꯁꯟ ꯑꯗꯨꯃꯣꯏꯅ ꯈꯔ ꯍꯍꯂꯦꯕ
ꯑꯦ ꯁꯤ ꯑꯦꯁ ꯇꯤꯒꯤ ꯀꯥꯟꯅꯕꯁꯤꯗꯤ ꯑꯩꯈꯣꯏ ꯍꯟꯗꯛ ꯑꯩꯈꯣꯏꯒꯤ ꯏꯕꯥꯏ ꯑꯃ ꯑꯦꯝ ꯄꯤ ꯑꯦꯁ ꯁꯤ ꯊꯥꯕꯗ ꯈꯜꯂꯦꯕꯀꯣ
ꯑꯣ
ꯈꯟꯕꯗꯤ ꯈꯟꯕ ꯑꯗꯨꯗꯨꯒ ꯑꯩꯈꯣꯏꯒꯤ ꯑ ꯀꯩꯅꯣ ꯁꯤꯠ ꯔꯤꯖꯥꯔꯚꯦꯁꯟ ꯌꯦꯡꯅꯔꯀꯥꯟꯗ ꯌꯥꯎ ꯉꯝꯗ꯭ꯔꯕ
ꯍꯣꯏ ꯍꯣꯏ ꯃꯣꯏꯒꯤ ꯃꯥꯔꯛꯀꯤ ꯃꯇꯨꯡ ꯏꯟꯅ ꯑꯦꯂꯣꯀꯦꯠ ꯇꯧꯕꯗꯨ ꯁꯨꯗ꯭ꯔꯕ
ꯑ ꯃꯥꯁꯦ ꯀꯩꯒꯨꯝꯕ ꯃꯥꯒꯤꯦꯡ ꯔꯦꯡ ꯍꯥꯏꯒꯗ꯭ꯔꯥ ꯀꯩ ꯍꯥꯏꯗꯣꯏꯅꯣ ꯁꯤꯛꯁꯇꯤ ꯐꯤꯞꯇꯤ ꯁꯤꯛꯁꯇꯤ ꯁ꯭ꯋꯥꯏꯗ ꯂꯩꯔꯝ ꯇꯥꯔꯒꯗꯤ ꯈꯟꯒꯗꯕꯅꯦꯕ ꯏꯈꯟꯗ ꯈꯟꯒꯗꯕꯅꯦꯕ ꯑꯗꯣ ꯃꯥꯒꯤꯗꯣ ꯑꯦꯠꯇꯤ ꯅꯥꯏꯟ ꯁꯨꯕꯗ ꯂꯩꯕ ꯜꯂꯦ ꯁꯚꯦꯟꯇꯤ ꯅꯥꯏꯟꯂ ꯑꯩꯠꯇꯤ ꯅꯥꯏꯟꯂ ꯑꯗꯨꯃꯥꯏꯅ ꯑꯣꯏꯕꯅꯤ ꯑꯗꯨꯗꯨꯒꯤ ꯃꯥꯗꯣ ꯈꯟꯕꯗ ꯌꯥꯎꯔ ꯌꯥꯎꯗꯤ ꯌꯥꯎꯔꯛꯇ꯭ꯔꯦ ꯑꯗꯨꯗꯣ ꯍꯧꯖꯤꯛꯁꯦ ꯃꯣꯏꯗꯣ ꯎ ꯁꯤꯠ ꯂꯧꯗꯕ ꯃꯌꯥꯝ ꯌꯥꯎꯅꯔꯛꯈꯤꯅꯦꯕ ꯑ ꯀꯩꯒꯨꯝꯕ ꯑꯗꯨ ꯃꯣꯏ ꯃꯉꯥꯃꯨꯛ ꯇꯔꯨꯛꯃꯨꯛ ꯂꯧꯔꯛꯇ ꯇꯥꯔꯒꯗꯤ ꯌꯥꯔꯒ ꯌꯥꯎꯔꯛꯑꯅꯦꯕ ꯁꯣꯏꯗꯅ
ꯍꯣꯏ ꯍꯣꯏ ꯀꯩꯅꯣꯗ ꯌꯥꯎꯔꯛꯀꯗꯣꯏꯅꯦ ꯃꯣꯏꯗꯣ ꯑꯥ ꯁꯦꯀ꯭ꯔꯦꯇꯔꯤꯌꯦꯠꯇ ꯐꯝꯕ ꯀꯥꯡꯕꯨꯗꯣ
ꯑꯣ ꯑ
ꯑꯗꯨꯗ ꯌꯥꯎꯔꯛꯀꯅꯤ
ꯑꯥ ꯑꯗꯨ ꯍꯣꯏ ꯑꯗꯨꯗ ꯑꯗꯨꯃꯥꯏꯅ ꯌꯥꯎꯔꯛꯇꯧ ꯃꯥꯜꯂꯦ
ꯑꯥ ꯍꯟꯗꯛ ꯑꯩꯈꯣꯏꯒꯤ ꯏꯌꯥꯝꯕꯁꯤꯡ ꯑꯃ ꯌꯥꯎꯔꯛꯑꯦꯕꯀꯣ ꯃꯥꯏꯅ ꯃꯗꯥꯎ ꯌꯥꯈ꯭ꯔꯤꯁꯤꯅ ꯐꯤꯞꯇꯤ ꯁꯤꯛꯁꯇ ꯌꯥꯎꯔꯛꯄꯅꯦꯕ ꯑꯗꯨꯃꯥꯏꯒꯤ ꯑꯦꯁ ꯗꯤ ꯁꯤꯗꯨ ꯐꯪꯉꯦ
ꯑꯣ ꯑꯦꯁ ꯗꯤ ꯁꯤꯗꯣ ꯐꯪꯉꯦꯕ
ꯑꯥ ꯃꯣꯏꯒꯤ ꯑꯗꯨ ꯍꯣꯏ ꯐꯔꯦ ꯃꯥꯖꯨ ꯀꯟꯅ ꯍꯣꯠꯅꯔꯛ ꯑꯒ ꯇꯧꯔꯛꯄꯅꯦ ꯍꯥꯏꯗꯤ ꯃꯣꯏꯅ ꯑꯃꯨꯛ ꯀꯥꯟꯅꯔꯤꯁꯤꯅ ꯌꯨ ꯄꯤ ꯑꯦꯁ ꯁꯤꯗꯁꯨ ꯑꯃꯨꯛ ꯐꯅꯌꯥꯝ ꯀꯨꯏꯅ ꯃꯥꯗꯤ ꯌꯨ ꯄꯤ ꯑꯦꯁ ꯁꯤꯗꯁꯨ ꯃꯦꯟꯁ ꯀꯩꯀꯥ ꯐꯝꯃꯨꯔꯕꯅꯦꯕ ꯑꯗꯨꯒ ꯍꯟꯗꯛ ꯑꯗꯨꯁꯨ ꯑꯗꯨ ꯂꯣꯏꯈ꯭ꯔ ꯃꯇꯨꯡꯗꯐꯥꯎ ꯑꯃꯨꯛ ꯃꯦꯟꯁꯀꯤ ꯈꯜꯂꯦꯅ ꯃꯥꯗꯣ ꯄ꯭ꯔꯤꯄꯦꯌꯔ ꯇꯧꯔꯤꯕ ꯑꯦꯠꯂꯤꯁ ꯑꯗꯨ ꯃꯥꯗꯣ ꯑꯃꯨꯛ ꯃꯦꯟꯁꯇꯨ ꯈꯜꯂꯛꯑꯗꯤ ꯃꯥ ꯄꯣꯁꯇꯨ ꯑꯃꯨꯛ ꯂꯧꯔꯛꯑꯣꯏꯗꯣꯏꯅꯦꯕ ꯃꯥꯒꯤꯗꯤ ꯃꯤꯅꯁꯨ ꯀꯨꯏꯗ꯭ꯔ ꯃꯥꯜꯂꯦ ꯍꯟꯗꯛ ꯊꯥ ꯑꯥꯒꯁ ꯁ꯭ꯋꯥꯏꯗ ꯇꯥ ꯃꯥꯜꯂꯦ
ꯑꯣ
ꯑꯗꯥꯏꯅ ꯑꯗꯨꯒꯨꯝꯕ ꯑꯇꯣꯞꯄ ꯄ꯭ꯔꯤꯄꯦꯌꯔ ꯇꯧꯕꯁꯨ ꯃꯌꯥꯝ ꯌꯥꯎꯔꯝꯗꯣꯏꯅꯦꯕ
ꯑ ꯌꯥꯎꯋꯦ ꯌꯥꯎꯋꯦ ꯁꯨꯝ ꯑꯈꯣꯏꯅ ꯁꯨꯝ ꯄꯥꯕꯗꯀꯣ ꯑ ꯇꯔꯨꯛ ꯇꯔꯦꯠ ꯃꯨꯛꯇꯤ ꯑꯗꯨꯝ ꯂꯩꯔꯦꯕ ꯃꯣꯏꯁꯦ ꯂꯧꯔꯛꯇꯕꯒꯤ ꯆꯥꯡꯁꯁꯦ ꯑꯗꯣ ꯃꯣꯏꯅ ꯄꯥꯝꯖꯗ꯭ꯔꯦ ꯂꯧꯔꯅꯤ ꯍꯥꯏꯔꯒꯅ ꯂꯧꯔꯛꯑꯒꯗꯤ ꯈꯪꯗ꯭ꯔꯦ
ꯍꯣꯏ
ꯑꯗꯨ ꯅꯠꯇ꯭ꯔꯒꯗꯤ ꯃꯣꯏꯅ ꯑꯆꯧꯕ ꯄꯣꯁꯇ ꯂꯧꯒꯦ ꯍꯥꯏꯗꯤ ꯌꯨ ꯄꯤ ꯑꯦꯁ ꯁꯤꯒꯤ ꯄ ꯑꯦ ꯁꯤ ꯗꯤ ꯌꯨ ꯄꯤ ꯑꯦꯁꯤꯅ ꯆꯥꯎꯕ ꯍꯦꯜꯂꯤꯗꯅ ꯑꯗꯨꯅ ꯑꯗꯨꯃꯥꯏꯅ ꯆꯠꯈꯤꯒꯦ ꯍꯥꯏꯔꯒ ꯆꯠ ꯖꯤꯑꯣ ꯀꯥꯡꯕꯨ ꯑꯣꯏꯔꯗꯤ ꯈꯪꯗ꯭ꯔꯦ ꯅꯠꯇ꯭ꯔꯒꯅ ꯑꯩꯗꯤ ꯃꯅꯤꯄꯨꯔꯗ ꯁꯨꯝ ꯂꯩꯅꯤꯡ ꯐꯤꯡꯉꯤ ꯍꯥꯏꯔꯒ ꯄꯣꯁ ꯆꯥꯎꯒꯦꯔꯥ ꯄꯤꯛꯀꯦꯔꯥ ꯑꯃ ꯐꯪꯉꯖꯨ ꯌꯥꯔꯦ ꯈꯟꯕ ꯀꯥꯡꯕꯨꯁꯨ ꯂꯩꯗꯅꯀꯣ ꯑꯗꯨ ꯑꯣꯏꯇꯥꯔꯒꯗꯤ ꯑꯃꯨꯛ ꯁꯤꯠ